ꯍꯜꯂꯣ
ꯆꯥꯛꯇꯤ ꯆꯔꯕꯔꯣ ꯅꯪ ꯀꯣꯂꯦꯖ ꯆꯠꯗꯔꯕꯣ ꯉꯁꯤ
ꯆꯠꯂꯦ ꯀꯣꯂꯦꯖ ꯆꯠꯂ ꯍꯜꯂꯛꯑꯦ
ꯅꯪꯗꯤ ꯀꯩꯗꯧꯔꯤꯒꯦ
ꯑꯩ ꯆꯥꯛ ꯆꯥꯗ ꯉꯥꯏꯔꯤꯗ ꯆꯔꯕꯣ ꯅꯪ
ꯆꯥꯗꯔꯤ ꯑꯣ ꯆꯥꯔꯦ ꯆꯥꯔꯦ ꯆꯥꯔꯦ
ꯅꯣꯏ ꯌꯥꯔꯤꯕꯣ ꯔꯦꯖꯤꯁꯇꯔ ꯇꯧ ꯌꯥꯔꯤꯕꯣ
ꯀꯔꯤꯕꯥ ꯀꯣꯂꯦꯖꯇꯣ
ꯃꯤ ꯆꯪ ꯌꯥꯔꯤꯕꯕꯥ ꯍꯥꯏꯕꯗꯤ ꯀꯩꯅꯣ ꯇꯧ ꯌꯥꯔꯤꯕꯕꯥ ꯑꯦꯗꯃꯤꯁꯟ ꯇꯧ ꯌꯥꯔꯤꯕꯕ
ꯑ ꯌꯥꯗꯔꯦꯍꯦ ꯍꯧꯖꯤꯛꯇꯤ ꯃꯇꯝ ꯍꯦꯜꯂꯦ
ꯑꯣ ꯅꯤꯗ ꯀꯃꯥꯏꯅ ꯇꯧꯒꯦ ꯄ꯭ꯔꯣꯁꯦꯁꯇꯣ
ꯀꯔꯤꯕ
ꯏꯅꯥꯎꯄꯥ ꯑꯃ ꯇꯧꯍꯟꯒꯦ ꯇꯧꯕꯅꯦ
ꯍꯣꯏ ꯍꯣꯏ ꯅꯣꯏ ꯀꯣꯂꯦꯖꯇ
ꯑ ꯅꯪ ꯔꯦꯖꯤꯁꯗꯔ ꯇꯧꯒꯦ ꯍꯥꯏ ꯅꯪ ꯀꯩꯅꯣ ꯇꯧꯒꯦ ꯍꯥꯏꯔꯣꯕ
ꯑ ꯅꯅꯥꯎꯄꯥ ꯑ ꯏꯅꯧꯎꯄꯥ
ꯑꯣ ꯑꯣ ꯑꯣ ꯍꯧꯖꯤꯛꯄꯨꯗꯤ ꯃꯇꯝ ꯍꯦꯜꯂꯦ ꯅꯪ ꯅꯍꯥꯟ ꯃꯣꯏ ꯑꯦꯛꯖꯥꯝ ꯊꯥꯕ ꯂꯣꯏꯗ ꯉꯥꯏꯔꯤꯕ ꯑꯗꯨꯗ ꯍꯥꯏꯔꯤꯁꯦ
ꯑꯣ ꯑꯗꯨ ꯍꯥꯏꯐꯦꯠ ꯍꯪꯕꯤꯔꯛꯑꯣ ꯀꯃꯥꯏ ꯀꯃꯥꯏꯅ ꯇꯧꯗꯣꯏꯔꯤꯅꯣ ꯑꯗꯨ ꯇꯧꯔꯗꯤ
ꯍꯣꯏ ꯍꯣꯏ ꯍꯣꯏ ꯍꯣꯏ ꯍꯥꯡꯉꯛꯀꯦ ꯍꯥꯡꯉꯛꯒꯦ ꯑꯗꯨ ꯍꯥꯏꯔꯛꯒꯦ
ꯑꯣ ꯆꯥꯛ ꯏꯁꯤꯡꯒꯥ ꯆꯥꯅꯔꯕꯣ
ꯅꯪ ꯀꯝꯀꯥꯟ ꯊꯣꯛꯇꯣꯏꯅꯣ
ꯑꯩ ꯑꯩ ꯈꯪꯗꯦ ꯑꯩ ꯍꯧꯖꯤꯛ ꯅꯦꯛꯁ ꯋꯤꯛꯇ ꯊꯣꯛꯂꯛꯄ ꯌꯥꯏ ꯑꯗꯣ
ꯅꯦꯛꯁ ꯋꯤꯛꯇ ꯑꯗꯣ ꯅꯪ ꯊꯣꯛꯇ꯭ꯔꯤꯀꯥꯟꯗ ꯄꯨꯟꯁꯦ
ꯑꯩ ꯊꯣꯛꯇ꯭ꯔꯤꯀꯥꯟꯗ ꯄꯨꯟꯁꯦꯕꯥ ꯊꯣꯛꯂꯛꯑꯒ ꯄꯨꯟꯁꯦ ꯅꯠꯇꯕ
ꯀꯩꯕ
ꯑꯩ ꯊꯣꯛꯂꯒ ꯄꯨꯟꯁꯦ ꯍꯥꯏꯔ ꯊꯣꯛꯇ꯭ꯔꯤꯀꯥꯟ ꯄꯨꯟꯁꯦ ꯍꯥꯏꯔ ꯅꯪꯁꯦ
ꯅꯠꯇꯦ ꯅꯪ ꯊꯣꯏꯕ ꯑꯗꯨꯅꯦꯕ ꯅꯪ ꯊꯣꯛꯇꯔꯤꯀꯥꯟꯗ ꯎ ꯄꯨꯟꯁꯦ ꯍꯥꯏꯕ
ꯍꯣꯏ ꯍꯣꯏ ꯄꯨꯟꯁꯦ ꯄꯨꯟꯁꯦ
ꯎꯝ ꯀꯩꯗꯧꯗꯣꯏꯅꯣ ꯅꯪ ꯍꯧꯖꯤꯛ
ꯈꯪꯗꯦ ꯌꯥꯝ ꯁꯥꯏꯌꯦ
ꯑꯗꯨꯅꯦ ꯌꯥꯝ ꯁꯥꯏꯌꯦ
ꯆꯥꯛ ꯆꯥꯔꯕꯣ ꯅꯪ
ꯆꯥꯔꯤ ꯅꯪ ꯍꯟꯖꯤꯟ ꯍꯟꯖꯤꯟ ꯑꯗꯨꯝ ꯍꯪꯏꯁꯦ ꯀꯩꯒꯤꯅꯣ
ꯎꯝ ꯀꯩꯅꯣꯅꯤꯗ ꯀꯩꯝ ꯅꯠꯇꯦ
ꯀꯩꯅꯣꯅꯤꯗ ꯑꯗꯨ ꯍꯥꯏꯔꯒ ꯁꯕꯤꯗꯨꯁꯨ ꯄꯥꯎ ꯐꯥꯎꯅ
ꯑꯗꯨꯅꯦ ꯃꯥ ꯅꯨꯡꯉꯥꯏ
ꯑꯗꯣ ꯃꯐꯝꯗꯣ ꯌꯧꯔꯦꯒꯥ ꯍꯥꯏꯔꯛꯇꯦ ꯍꯥꯏꯕ
ꯍꯣꯏ ꯍꯣꯏ ꯑꯩꯅ ꯉꯍꯥꯟ ꯉꯝ ꯀꯩꯅꯣ ꯇꯧꯕ ꯀꯥꯟꯗꯗꯤ ꯀꯣꯜ ꯇꯧꯕ ꯀꯥꯟꯗꯗꯤ ꯃꯥ ꯑ ꯃꯥ ꯌꯨꯝ ꯑꯗꯨꯝ ꯆꯪꯉꯦ ꯆꯪꯗ ꯌꯥꯗꯕ ꯊꯦꯡꯉꯦꯅ ꯍꯥꯏꯔꯒ ꯍꯥꯏꯕꯗꯤ ꯃꯥ ꯈꯨꯟꯗꯒꯤ ꯁꯤꯗ ꯂꯥꯛꯄꯗꯣ ꯗꯦꯠ ꯇ꯭ꯋꯦꯟꯇꯤꯒ ꯀꯌꯥꯅꯣꯝ ꯊꯣꯛꯂꯛꯀꯅꯤ ꯍꯥꯏꯕꯅꯤꯅ ꯑꯗꯨ ꯃꯃꯥꯡ ꯑꯗꯨꯒꯤ ꯃꯇꯨꯡꯗ ꯑꯃꯨꯛ ꯆꯪ ꯄꯨꯟꯁꯦ ꯑꯗꯨ ꯂꯥꯏꯛ ꯑꯩꯁꯨ ꯉꯥꯛꯇꯪ ꯚꯥꯞ ꯑꯣꯏꯔꯨꯗꯔ꯭ꯦ ꯑꯗꯨꯒ ꯑꯩꯅ ꯐꯣꯟ ꯇꯧꯕ ꯀꯥꯟꯗꯗꯤ ꯃꯥ ꯆꯪꯉꯦ ꯑꯗꯨ ꯍꯥꯏꯔꯒ ꯊꯦꯟꯇꯤ ꯐꯥꯏꯚꯁꯤ ꯆꯪꯉꯦꯅ ꯑꯩꯅ ꯈꯣꯂꯣꯄꯗꯝ ꯁꯤꯅ ꯇꯧꯕꯅꯦꯕ
ꯑꯗꯨꯅꯦ ꯑꯩꯅ ꯇꯦꯛꯁ ꯍꯥꯏꯌꯦꯕꯀꯣ ꯃꯉꯣꯟꯗ ꯅꯪ ꯄꯨꯡ ꯀꯌꯥ ꯌꯧꯒꯦꯅ ꯑꯗꯨꯒ ꯇꯦꯛꯁꯨ ꯁꯤꯟ ꯇꯧꯋꯦ ꯍꯜꯂꯛꯇꯦ ꯑꯗꯣ ꯉꯔꯥꯡ ꯀꯣꯜ ꯑꯃꯨꯛ ꯇꯧꯔꯒ ꯑꯩ ꯊꯕꯛꯇꯣ ꯑꯩ ꯊꯕꯛꯇ ꯗ꯭ꯌꯨꯇꯤ ꯇꯥꯔꯤꯌꯦ ꯍꯣꯔꯦꯟ ꯇꯧꯔꯛꯀꯦ ꯍꯥꯏꯔꯒ ꯀꯣꯜꯁꯨ ꯑꯃꯨꯛ ꯀꯣꯜꯦꯛꯁꯨ ꯇꯧꯔꯛꯀꯦ ꯃꯥꯗꯣ
ꯀꯥꯔꯝ ꯀꯥꯟ
ꯉꯔꯥꯡ ꯉꯔꯥꯡꯅꯦꯕ ꯉꯔꯥꯡꯗ ꯉꯥꯡ ꯅꯍꯂꯣ ꯀꯥꯎꯈ꯭ꯔꯦ
ꯑꯣ ꯃꯥꯏꯒꯁꯦ ꯊꯦꯛꯄꯗ ꯌꯥꯗ꯭ꯔꯦ ꯁꯨꯃꯥꯏꯅꯁꯦ ꯂꯩꯕꯁꯦ ꯂꯨꯁꯜꯂꯦ ꯍꯥꯏꯕ ꯌꯥꯝꯅ
ꯀꯅꯥꯅꯣꯕ ꯅꯪꯕ꯭ꯔꯣ ꯏꯁ ꯃꯥ ꯌꯥꯝ ꯉꯧꯕꯩ ꯇꯗꯥ ꯇ ꯀꯥꯏ ꯐꯩꯗꯧꯅꯤ
ꯅꯪꯗꯤ ꯀꯩꯁꯤꯗꯔꯒꯦ
ꯀꯩꯕꯥ
ꯅ ꯍꯧꯏꯖꯤ ꯁꯤ ꯀꯦ ꯌꯦꯁꯤ ꯅ ꯑꯩꯒꯦ
ꯀꯩ ꯏꯟꯇꯔꯅꯦꯠ ꯍꯥꯏꯔꯣ
ꯀꯩꯀꯩ ꯁꯤꯖꯤꯟꯅꯔꯤꯒꯦꯕ ꯃꯥꯒꯤꯗꯤ ꯀꯩꯀꯩ ꯇꯪꯈꯤꯒꯦꯕ
ꯑꯩꯁꯦ ꯃꯥꯏꯁꯦ ꯄꯥꯛꯁꯤꯟꯅ ꯁꯤꯖꯤꯟꯅꯩ ꯑꯩꯉꯣꯟꯗ ꯆꯥꯟꯅꯕ ꯍꯥꯏꯕꯗꯣ ꯂꯩꯇ꯭ꯔꯦ
ꯀꯩꯅꯣ ꯅꯪ ꯅꯍꯥꯟ ꯂꯝꯕꯨꯁꯦꯠ ꯌꯥꯝ ꯁꯤꯅꯍꯧꯕ ꯍꯥꯏꯅꯦ
ꯍꯣꯏ ꯍꯣꯏ ꯁꯤꯖꯤꯟꯅꯩꯑꯦꯕ ꯑꯗꯨꯅꯦꯕ ꯀꯣꯆꯤꯟ ꯁꯤꯖꯤꯟꯅꯩ ꯍꯥꯏꯁꯦ ꯑꯩꯗꯤ ꯑꯗꯨꯝ ꯍ ꯍꯣꯏ ꯁꯤꯅ ꯂꯩꯔꯦ ꯍꯥꯏꯕ ꯑꯣ ꯑꯩ ꯄꯂꯝꯒꯤꯗꯣ ꯑꯗꯨꯝ ꯁꯤꯖꯤꯟꯅꯔꯅꯤ ꯑꯇꯣꯞꯄ ꯁꯤꯖꯤꯟꯅꯔꯔ
ꯆꯉ ꯑꯗꯨ
ꯑꯗꯨꯝ ꯆꯥꯟꯅꯕ ꯃꯥꯜꯂꯦ
ꯀꯩꯅꯣꯒꯤ ꯎꯝ ꯑꯩꯁꯨ ꯈꯪꯗꯦ ꯑꯩꯗꯤ
ꯑꯩ ꯑꯁꯤꯒꯤ ꯄꯩꯁꯥ ꯈꯤꯇꯪ ꯐꯪꯉꯨꯕꯗꯒꯤ ꯄ꯭ꯔꯣꯗꯛꯇꯣ ꯈꯤꯇꯪ ꯀꯩꯅꯣ ꯇꯧꯕ꯭ꯔꯥ ꯄꯩꯁꯥ ꯈꯤꯇꯪ
ꯀꯩꯅꯣ ꯑꯣꯏꯕ ꯈꯤꯇꯪ ꯄꯩꯁꯥ ꯈꯤꯇꯪ ꯆꯥꯕ ꯄ꯭ꯔꯗꯛ ꯑꯃ ꯁꯤꯖꯤꯟꯅꯔꯨꯕꯗꯒꯤ ꯈꯤꯇꯪ ꯀꯩꯔ ꯇꯧꯕꯗꯣ ꯍꯥꯏꯗꯤ ꯁꯤ ꯑꯗꯨꯝ ꯁꯤꯟꯅꯅꯤꯡꯉ ꯂꯩ ꯍꯥꯏꯕ ꯍꯥꯏꯗꯤ ꯋꯥꯛꯁꯨ ꯇꯧꯕꯗ ꯑꯗꯨꯝ ꯑ ꯀꯩꯅꯣ ꯑꯣꯏꯕꯗꯣ ꯑꯗꯨꯝ ꯇꯥꯟꯅꯕꯗꯣ ꯑꯩꯃꯥꯏꯗ
ꯑꯥ
ꯑꯗꯨꯒꯤ ꯑꯗꯨꯝ ꯑꯁꯤꯁꯨ ꯁꯤꯍꯟꯅꯤꯡꯉꯦꯕ
ꯑꯣꯀꯦ ꯑꯣꯀꯦ ꯀꯩꯅꯗꯁꯖ ꯀꯩꯅꯦ
ꯑꯩ ꯍꯧꯖꯤꯛ ꯇꯦꯟꯅꯤꯡ ꯄꯔꯣꯗꯨꯛ ꯑꯩ ꯍꯧꯖꯤꯛ ꯀ꯭ꯟꯖꯕꯣꯜ ꯑꯃ ꯇꯩꯔꯤ
ꯑꯥ ꯑꯥ
ꯑ ꯁꯤꯤꯟꯇ ꯂꯥꯕꯗꯣ ꯑꯗꯨꯗꯨꯒ ꯀꯩꯅꯣ ꯇꯣꯟꯅꯔ ꯇꯤ ꯇꯤꯒꯤ ꯇꯣꯟꯅꯔ ꯑꯗꯨꯝ
ꯑꯣ ꯑꯩꯁꯨ ꯑꯗꯨ ꯁꯤꯖꯤꯟꯅꯏ ꯈꯜꯂꯝꯕꯅꯦ
ꯍꯣꯏ
ꯑꯗꯣ ꯏꯕꯅꯤ
ꯑ ꯍꯥꯏꯔꯣ
ꯅꯪꯒꯤ ꯃꯥꯏꯒꯤ ꯇꯥꯏꯞꯇꯣ ꯑꯩ ꯃꯥꯏ ꯇꯥꯏꯞꯁꯦ ꯃꯥꯟꯅꯗꯦꯅꯦ ꯇꯥꯏꯇꯣ
ꯑꯗꯣ ꯍꯣꯏ ꯅꯪꯒꯤꯅ ꯑꯣꯏꯂꯤ ꯑꯣꯏꯕ ꯅꯠꯇ꯭ꯔꯣ
ꯑꯧ ꯑꯩꯗꯤꯅꯦ ꯑꯗꯨꯃꯥꯏꯅ ꯑꯣꯏ ꯑꯣꯏ
ꯑꯣ ꯀꯩꯅꯣ ꯇꯧ ꯎꯝ ꯑꯩꯒꯤꯁꯤꯕꯨꯗꯤ ꯑꯩꯗꯤ ꯉꯥꯛꯇꯅꯦꯕ ꯑꯩꯒꯤ ꯁꯤꯒꯤ ꯇꯣꯂꯣ ꯇꯤꯇꯤꯔꯤꯁꯦ ꯇꯩꯕ ꯀꯥꯟꯗꯅꯦ ꯃꯥꯏꯁꯃ ꯄꯨꯔꯥ ꯅꯣꯡꯃ ꯃꯣꯏꯆꯔꯥꯏꯖꯔ ꯑꯃ ꯇꯩꯗꯁꯨ ꯌꯥꯏꯑꯕ ꯍꯥꯏ ꯑꯗꯨꯝ ꯑꯣꯏꯔꯒ ꯂꯩꯕꯗꯣ ꯑꯗꯨ ꯅꯪꯒꯤꯗꯣ ꯑꯣꯅꯔꯗꯣ ꯀꯩꯅꯣ ꯇꯧ ꯎꯝ ꯇꯣꯒꯨꯝꯕ ꯑꯟꯋꯥꯒꯨꯝꯕ ꯃꯣꯏ ꯑꯣꯏꯂꯤ ꯏꯁꯀꯤꯟꯒꯤ ꯑꯣꯏꯅ ꯗꯥꯏꯔꯦꯛ ꯁꯨꯝꯃꯛꯄꯗꯣ ꯎ ꯍꯧꯖꯤꯛꯇꯤ ꯏꯁꯀꯤꯟꯒꯩꯁꯦ ꯑꯌꯥꯝꯕꯅ ꯑꯣꯏꯂꯤꯒꯨꯝꯕ ꯑꯌꯥꯝꯕ ꯑꯣꯏꯕꯅꯤꯅ ꯑꯗꯨꯃꯥꯏꯅ ꯑꯗꯨꯒꯨꯝꯕ ꯈꯤꯇꯪ ꯋꯥꯇꯔ ꯂꯥꯏꯐ ꯏꯁꯇꯔꯀꯨ ꯃꯥꯥꯛꯣꯏꯈꯤꯅꯣ
ꯎꯝ ꯍꯣꯏ ꯍꯣꯏ ꯍꯣꯏ ꯎꯝ ꯑ ꯈꯪꯗꯦ ꯑꯩ ꯌꯥꯝ ꯋꯥꯔꯦ ꯑꯁ ꯑꯩ ꯀꯣꯂꯦꯖ ꯆꯠꯄꯒ ꯀꯣꯆꯤꯡ ꯆꯠꯄꯒ
ꯅꯪ ꯀꯣꯏꯔꯁꯨ ꯀꯣꯏ ꯆꯠꯂꯤꯕꯣ
ꯀꯣꯂꯦꯖꯇꯣ ꯑꯩꯗꯣ ꯍꯥꯏꯗꯤ ꯀꯣꯔꯦꯁꯄꯣꯟꯗꯦꯟ ꯑꯣꯏꯅ ꯆꯠꯄꯅꯤꯅ ꯅꯨꯡꯇꯤꯒꯤꯗꯤ ꯆꯠꯇꯦꯕ ꯑꯦꯛꯖꯥꯝ ꯊꯥꯕꯗꯪ ꯆꯠꯇꯂꯦꯕ
ꯎꯝ
ꯅꯪꯗꯤ ꯅꯣꯏ ꯀꯣꯂꯦꯖꯁꯤ ꯀꯃꯥꯏ ꯀꯥꯕ ꯍꯧꯧꯗꯣꯏꯅꯣ
ꯑꯣ ꯀꯣꯏ ꯀꯂꯦꯖ ꯎ ꯀꯩꯅꯣꯗ ꯎ ꯑꯣꯒꯁ ꯅꯠꯇ꯭ꯔꯒ ꯖꯨꯂꯥꯏꯒꯤ ꯂꯥꯁꯛꯇꯒꯨꯝꯕꯗꯤ ꯀꯥꯕ ꯍꯧꯅꯤ ꯑꯩꯈ ꯔꯤꯁꯦꯛꯁꯟꯕꯨꯗꯤ ꯇꯧꯍꯧꯔꯕꯅꯦ ꯑꯩꯗꯤ ꯈꯠꯇ꯭ꯔꯦ
ꯑꯁ ꯑꯗꯨꯗꯤ ꯅꯪꯪꯍꯧꯗ꯭ꯔꯦ
ꯍꯣꯏ ꯑꯗꯨꯒ ꯗ ꯔꯤꯄꯣꯔꯠꯁꯨ ꯄꯤ ꯇꯧꯔꯣꯏꯕ ꯁꯤꯅꯤꯄꯁꯤꯁꯨꯖꯤꯛ ꯍꯧꯣꯖꯤꯛꯕꯥꯧꯅ ꯍꯥꯏꯥꯏꯕ
ꯑꯗꯨ ꯑꯗꯣ ꯑꯁ ꯃꯅꯤꯄꯨꯔꯁꯨꯦ ꯄꯣꯠ ꯊꯣꯛ ꯀꯛꯄ ꯌꯥꯗ ꯑꯩꯗꯣ ꯄꯣꯠꯇꯣ ꯀꯛꯄ ꯌꯥꯔꯗꯤ ꯄꯣꯠ ꯈꯔ ꯀꯛꯁꯟꯒꯦ ꯇꯧꯕ
ꯍ ꯎꯝ ꯀꯩꯅꯩꯅꯣ ꯅ ꯖꯦ ꯇꯨꯁꯟ ꯇ ꯍꯗꯕ ꯈꯪꯗꯦ ꯅꯪ ꯄꯣꯠ ꯀꯛꯄ ꯍꯥꯏꯕꯗꯨꯕ ꯑꯩ ꯉ ꯈꯔ ꯈꯪꯕ ꯃꯇꯝꯗ ꯉꯔ ꯇꯥꯔꯒꯅꯤ ꯈꯤꯇꯪ ꯊꯦꯡꯗꯣꯏ ꯇꯥꯔꯒꯗꯤ ꯌꯦꯛꯄ ꯌꯥꯗꯅ ꯈꯣꯠꯇꯣ
ꯎꯝ ꯆꯉ ꯇ ꯍꯥꯏꯗꯤ
ꯎꯝ ꯋꯥꯇ ꯐꯅꯤꯔ ꯀꯣꯏꯐꯝꯖ ꯀꯦ ꯂꯩꯔꯝꯗ꯭ꯔꯦ ꯍꯥꯏꯗꯤ ꯂꯥꯟ ꯇꯧꯈꯤꯕꯗꯒꯤ ꯀꯩꯝꯇ ꯀꯩꯅꯣ ꯐꯖꯕ ꯖꯒꯥꯗꯣ ꯆꯠꯄ ꯈꯣꯠꯄꯗ ꯀꯌꯥ ꯌꯥꯗꯕꯅꯤꯅ ꯃꯅꯤꯄꯨꯔꯒꯤ ꯄꯤꯛꯇꯣ ꯄꯤꯛꯊꯜꯂꯦꯕ
ꯎꯝ ꯅꯪ ꯅꯍꯥꯟ ꯅꯪ ꯅꯍꯥꯟ ꯅꯍꯥꯟ ꯅꯠꯇꯦ ꯍꯣꯏ ꯅꯍꯥꯟꯅꯦ ꯆꯤꯡ ꯀꯥꯔꯨꯁꯦ ꯍꯥꯏꯕꯗꯣ ꯀꯥꯔꯨꯁꯤꯦꯗꯅ
ꯀꯥꯎꯁꯦ ꯀꯪ ꯀꯥꯟꯅꯅꯥꯖ ꯑꯗꯨ
ꯑ ꯌꯥꯔꯦ ꯏꯕꯦꯝꯃ ꯑꯩꯕꯨꯗꯤ ꯑꯗꯨꯝ ꯊꯣꯛꯄ ꯌꯥꯏ ꯅꯪꯗꯨꯅꯦ
ꯝ ꯊꯄꯩ ꯂꯦ
ꯅꯪꯗꯣ ꯍꯥꯏ
ꯉꯥꯏ ꯀꯩꯅꯣ ꯑꯩ ꯅꯪ ꯅꯪꯕꯨ ꯆꯪꯉꯛꯑꯝꯃꯗꯤꯪ ꯕꯨ ꯅꯪꯒꯤꯅ ꯁꯛꯨ ꯈꯎ ꯍꯣꯂꯝꯕꯁ ꯑꯩ ꯁꯨꯝ ꯊꯣꯛꯄ ꯌꯥꯏꯌꯦ
ꯅꯪ ꯉꯥꯏ ꯍꯣ ꯅꯪ ꯑꯌꯨꯛꯇ ꯑꯌꯨꯛꯇ ꯆꯠꯅꯤꯡꯕ꯭ꯔꯣ ꯅꯠꯇ꯭ꯔꯒ ꯁꯟ ꯔꯥꯏꯖ ꯌꯦꯡꯅꯤꯡꯕ꯭ꯔꯣ ꯅꯠꯇ꯭ꯔꯒ ꯁꯟ ꯁꯦꯠ ꯌꯦꯡꯅꯤꯡꯕ꯭ꯔꯣ
ꯁꯟ ꯁꯦꯠꯇꯤ ꯌꯥꯝ ꯁꯥꯔꯣꯏꯀꯣ ꯍꯥꯏꯗꯤ ꯍꯣꯡꯖꯤꯟꯕꯒꯤ ꯀꯥꯕ ꯍꯧꯕꯅꯤꯅ
ꯍꯣꯏ ꯍꯣꯏ ꯍꯣꯏ
ꯍꯪꯒꯥꯥꯏ ꯐꯅ
ꯑꯗꯨꯅꯦ ꯑꯗꯨꯗꯤ ꯑꯗꯨꯗꯤ ꯑꯩ ꯑꯌꯨꯛ ꯉꯟꯇꯥ ꯍꯧꯧꯕꯒ ꯇꯥꯕ
ꯑꯥ ꯍꯣꯏ ꯑꯩ ꯇꯥꯔ ꯂ ꯀꯥꯏ ꯀ ꯆ ꯀꯥꯏ ꯀꯥꯏ ꯂꯩ
ꯆꯤꯡꯗꯗꯤ ꯏꯕꯥꯅꯤ ꯈꯥꯗꯣꯏꯁꯦ
ꯈꯤꯇꯪ ꯀꯝꯐꯣꯔꯇꯦꯕꯜꯗꯤ
ꯩꯅꯣ ꯆ ꯇꯅꯥꯕꯨ ꯂꯩꯇ ꯀ
ꯑꯗꯨ ꯆꯥꯛꯅꯥꯎ ꯆꯤꯡꯒꯗꯤ ꯊꯥꯡꯃꯩꯕꯟꯒꯤ ꯆꯤꯡꯗꯕ
ꯍꯣꯏ ꯍꯣꯏ ꯍꯣꯏ ꯊꯥꯡꯃꯩꯕꯟꯒꯤ ꯊꯦꯡꯗꯨꯅꯦꯅꯦ
ꯑꯣ ꯑꯗꯨꯗ‌ꯣ ꯑꯩ ꯀꯥꯗ꯭ꯔꯤꯌꯦ ꯁꯨꯡꯀꯥ
ꯑꯁ‌‌ꯦꯡꯕꯥ ꯀꯥꯗ꯭ꯔꯤ ꯅ‌ꯪ
ꯑꯥ
ꯏꯃꯥꯏ ꯄ‌ꯦꯝꯃꯥ ꯏꯃꯥꯏ ꯄ‌ꯦꯝꯃꯥ ꯃꯅꯤꯄꯨꯔꯗ ꯂꯩꯕ ꯃꯤ ꯂꯣꯏ ꯀꯥꯟꯅꯕꯅꯤ ꯅꯪ ꯅꯊꯟꯇ ꯉꯥꯏꯔꯝꯅꯤ
ꯑꯩ ꯀꯥꯗꯔꯖꯨ ꯆꯤꯡꯁꯤꯟ ꯅꯩ ꯈꯋꯥꯏꯗꯩ ꯅꯛꯅꯁꯨ ꯂꯩꯔꯤ ꯖꯤꯕꯨ ꯅ‌ꯦ
ꯑꯗꯨꯗꯣ ꯀꯥꯃꯤꯟꯅꯔꯨꯁꯦ
ꯏꯕꯥꯅꯤ ꯇ‌ꯪ ꯀꯥꯥꯁ‌ꯦ ꯍꯥꯏꯔ‌ꯣ
ꯀꯔꯤꯅꯣ ꯍꯥꯏꯗꯤ ꯅꯪ ꯀꯅꯥ ꯄꯨꯒꯦ ꯍꯥꯏ ꯅꯪ ꯅꯨꯄꯥ ꯌꯥꯎꯍꯟꯒꯦ ꯍꯥꯏꯔꯣ ꯌꯥꯔꯦ ꯅꯨꯄꯥ ꯅꯨ ꯅꯨꯄꯥ ꯌꯥꯎꯍꯟꯗꯕꯤ ꯎꯝ ꯅꯨꯄꯤ ꯅꯨꯄꯤ ꯂꯥꯏ ꯑꯣꯅꯤ ꯑꯁ ꯏꯕꯥꯅꯤ ꯅ‌ꯦ ꯌꯥꯔ‌ꯦ ꯏꯕꯥꯅꯤꯗꯪ ꯆꯠꯂꯖ‌ꯦ ꯀꯩꯅꯣ ꯑꯇ‌ꯣꯞꯄꯥ ꯀꯅꯥ ꯌꯥꯎꯍꯟꯒ‌ꯦ ꯍꯥꯏꯅ‌ꯣ ꯏꯕꯥꯟꯅꯤ ꯗꯩ ꯑ‌ꯦ
ꯏꯕꯥꯅꯤ ꯇꯧ ꯍꯣꯏ ꯑꯗꯨ ꯖꯨ ꯂꯩ꯭ꯔꯦ ꯑꯗꯨꯗꯨꯒ ꯔꯣꯁꯤꯇꯥ ꯍ‌ꯣꯏꯗꯣ ꯉꯍꯥꯟ ꯑꯩ ꯄꯨꯂꯛ ꯑ‌ꯦ‌ ꯍꯥꯏꯕꯗꯣ
ꯑꯥ
ꯑꯗꯣ ꯃꯣꯏꯖꯨ ꯑꯥ ꯃꯣꯏꯅꯤ ꯀꯩꯅꯣ ꯀꯩꯅꯣ ꯀꯤꯝꯒ ꯑꯗꯨꯒ ꯑꯩꯈꯣꯏ ꯃꯉꯥ ꯄꯨꯂꯞ ꯇ‌ꯣꯉꯥꯟ ꯁꯥꯏꯀꯜ ꯊꯧꯔꯨꯖ‌ꯦ
ꯌꯥꯔꯦ ꯁꯥꯏꯀꯜ ꯊꯧꯕ ꯆꯠꯄꯗꯥ ꯌꯥ ꯑꯥ ꯏꯪꯉꯤꯅ‌ꯦ ꯍꯦꯛꯇ ꯆꯤꯡꯗꯨꯗꯤ ꯌꯥꯗꯦꯅꯦ
ꯍꯣꯏ ꯁꯥꯏꯀꯜ ꯊꯧꯕ ꯗꯨꯗꯤ ꯑꯦꯅꯤ ꯇꯥꯏꯝꯗ ꯌꯥꯅꯤꯅꯦ ꯁꯨꯝ ꯍꯥꯏꯕꯩ ꯋꯥꯅꯤꯀ‌ꯣ ꯑꯗꯨꯒ ꯀꯟꯚ‌ꯦꯁꯟ ꯆꯪ
ꯆꯤꯡ ꯀꯥꯕꯥꯗ‌ꯣ ꯆꯤꯡ ꯀꯥꯕꯗꯣ ꯏꯕꯥꯅꯤ ꯀꯥꯔꯨꯖ‌ꯦ ꯁꯟ ꯑꯥ ꯁꯟꯁꯦꯠ ꯅꯠꯇ꯭ꯔꯗꯤ ꯁꯟꯔꯥꯏꯁ ꯑꯣꯏꯅ ꯌꯦꯡꯉꯨꯖ‌ꯦ
ꯅꯣꯏ ꯍꯩꯅꯧ ꯍꯧꯕ꯭ꯔꯣ ꯅꯣꯏꯗ ꯍꯩꯅꯧ ꯄꯥꯟꯕꯣ ꯍꯧꯕ꯭ꯔꯣ ꯑꯣꯏꯌꯦ
ꯅꯪ ꯍꯟꯗꯛ ꯀꯤ ꯆꯥꯔꯝꯒꯤꯅꯨ ꯑꯩ ꯃꯥ ꯑꯩ ꯌꯨꯝ ꯊꯣꯛꯂꯛꯄꯗꯥ ꯆꯥꯔꯖ‌ꯦ
ꯑꯩ ꯍꯩꯅꯧ ꯆꯥꯅꯤꯡꯕꯅꯥ ꯁꯤꯗ‌ꯣꯔꯦ
ꯑꯩ ꯊ‌ꯣꯛꯄꯗꯥ ꯆꯥꯔꯖ‌ꯦ
ꯅꯣ ꯍꯣꯏ ꯍꯣꯏ ꯍꯩꯅꯧꯗꯣ ꯑꯁ ꯃꯤ ꯂꯣꯏ ꯆꯥꯅꯩ ꯍꯥꯏ ꯑꯩꯗꯤ ꯆꯥꯕ ꯐꯪꯗ꯭ꯔꯦ ꯍꯥꯏꯕꯥ ꯍꯟꯗꯛ
ꯍ‌ꯣꯏ ꯀꯩꯅꯣ ꯑꯩꯈꯣꯏꯒꯤ ꯃꯃꯥꯡꯒꯤ ꯁꯨꯃꯥꯡ ꯒꯤ ꯍꯩꯅꯧ ꯗ‍ꯣ ꯌꯥꯝ ꯊꯨꯝꯕꯅꯦ ꯍꯥꯏꯕ ꯃꯅꯤꯡꯒꯤꯒꯨꯝꯕꯁꯤꯗꯤ ꯂ‌ꯣꯏꯔ‌ꯦ ꯑꯩꯈ‌ꯣꯏ ꯍꯩꯅꯧ ꯗ‌ꯣ ꯍꯥꯎꯗꯤ ꯍꯥꯎꯕ ꯅ‌ꯦꯕꯥ ꯃꯥꯡ ꯒꯤ ꯍꯩꯅꯧ ꯗ‌ꯣ ꯃꯥꯡꯒꯤ
ꯑꯁ ꯑꯩꯉ‌ꯣꯟ ꯀꯅꯥ ꯅ‌ꯣꯝ ꯀꯣꯜ ꯇꯧꯔꯛꯑ‌ꯦꯅꯦ
ꯑꯩ ꯅꯨꯄꯥꯁꯤ ꯅꯥ ꯀꯣꯜ ꯇꯧꯔꯛꯑꯦ
ꯀꯥꯏꯗ ꯑꯗꯨꯗ ꯀꯣꯜꯇꯣꯔꯛ ꯏꯕꯥ ꯑ‌ꯦꯞꯇꯨ
ꯅꯠꯇ‌ꯦ ꯋꯥꯆ‌ꯦꯠꯇ ꯀꯣꯜ ꯇꯧꯔꯛꯑ‌ꯦ ꯍꯥꯏ ꯕꯥ ꯄꯥꯏꯈꯠꯁꯤꯔ ꯄꯥꯏꯈꯠꯂ‌ꯣꯏꯁꯤꯔꯥ
ꯄꯥꯏꯈꯠ ꯀꯅꯨ ꯁꯤ ꯂꯣꯏꯗꯔꯤ
ꯑꯥ
ꯏꯁ ꯄꯨꯡ ꯃꯉꯥ ꯋꯥꯠꯂꯤ
ꯑ‌ꯦ ꯇꯔꯥ ꯍꯨꯔꯦ
ꯑ‌ꯦ ꯇꯔꯥ ꯁꯨꯔ‌‌ꯦ ꯍ‌ꯣꯏ ꯃꯉꯥ ꯋꯥꯠꯂꯤ ꯍꯥꯏꯗꯤ ꯑꯈ‌ꯣꯏꯒꯤ ꯇꯥꯛꯁ ꯃꯌꯥꯝ ꯌꯥꯎꯔꯤ ꯗꯅꯥ ꯑꯥ ꯉꯁꯥꯏ ꯐꯔꯥꯁ
ꯑꯗꯣꯅꯦ ꯍꯦꯀꯥ ꯍꯦꯀꯥ ꯅꯪꯒꯤ ꯐꯣꯟꯗꯗꯤ ꯇꯧ ꯌꯥꯏꯗꯅ
ꯑꯩꯒꯤ ꯑꯥ
ꯅ ꯍꯣꯏ ꯅꯪꯒꯤ ꯀ
ꯑ ꯇꯧꯕꯤꯒꯦ ꯇꯧꯕꯤꯒꯦ ꯇꯧꯕꯤꯒꯦ ꯉꯥꯢꯈꯣꯀꯣ ꯄꯥꯢꯌꯣ ꯃꯈꯥ ꯇꯥꯔꯛꯑꯣ
ꯑꯗꯨ ꯌꯥꯝ ꯂꯥꯡꯕ꯭ꯔꯣ ꯑꯗꯥꯏꯗ
ꯑꯗꯨꯅꯦ ꯌꯥꯝ ꯂꯥꯡꯉꯦ ꯍꯥꯏꯕ
ꯃꯈꯣꯟꯗꯣ ꯍꯣꯔꯦꯟ ꯒꯔ ꯑꯃꯨꯛ ꯇꯧꯗꯅꯀꯣ
ꯑꯗꯨ ꯑꯩ ꯐꫭꯟꯁꯦ ꯄꯥꯏꯈꯠꯇꯔꯗꯤ ꯌꯥꯔꯥꯔꯣꯏ
ꯅꯪ ꯐꯣꯟ ꯕꯦꯂꯦꯟꯁ ꯌꯥꯎꯗ꯭ꯔꯣ
ꯌꯥꯎꯕꯅꯦ ꯂꯩ ꯎꯝ
ꯑꯣ ꯉꯁꯥꯏ ꯅꯝꯕꯔꯗꯣ ꯑꯩꯠ ꯅꯥꯏꯟ ꯁꯚꯦꯟ ꯐꯣꯔ
ꯍꯜꯂꯣ
ꯍ
ꯍꯜꯂꯣ ꯍꯜꯂꯣ ꯇꯥꯕ꯭ꯔꯣ ꯍꯜꯂꯣ ꯃꯤ ꯀꯣꯜ ꯇꯧꯔꯛꯏꯁꯤ ꯇꯥꯗꯤꯌꯦ ꯃꯥ ꯑꯗꫭ ꯏꯕꯥꯏꯅꯤꯒꯤꯁꯦ ꯑꯁ ꯌꯥꯝꯅ ꯐꯔꯛꯇ ꯍꯥꯏꯕꯤꯇꯨ
ꯑꯣ ꯑꯩꯒꯤꯗꯛꯇꯗꯤ ꯌꯦꯡꯉꯨꯅꯦ ꯇꯧꯔꯒ
ꯑꯣ ꯑꯗꯨ ꯂ꯭ꯔꯤꯡ ꯆꯠꯂꯦ ꯑꯗꯨꯒ ꯄꯥꯏꯈꯠꯂꯦ ꯑꯗꯨꯒ ꯀꯩꯝ ꯉꯥꯡꯗꯦ ꯍꯥꯏꯕ ꯃꯥꯗꯣ
ꯑꯗꯨ ꯀꯩꯅꯣꯗ ꯌꯦꯡꯉꯣꯅꯦ ꯍꯥꯏꯗꯤ ꯋꯥꯆꯞꯇꯪꯅ ꯆꯪꯉꯒ ꯍꯥꯟꯅ ꯌꯦꯡꯉꯣ ꯋꯥꯆꯞ ꯆꯪꯉꯒ ꯐꯣꯟ ꯇꯧꯕ ꯌꯥꯕ꯭ꯔ ꯌꯦꯡꯉꯣꯕ
ꯑꯩꯁ ꯑꯩ ꯇꯦꯟꯁꯟ ꯌꯥꯝ ꯋꯥꯡꯉꯦ